ꯄꯔꯦꯂꯥꯡ ꯍꯣꯏꯖꯨ ꯇꯧꯁꯜꯂꯛꯄꯩ ꯃꯥꯜꯂꯤꯉꯣ ꯇꯠꯂꯤꯖꯦ꯫ ꯅꯪꯗꯤ ꯌꯥꯝ ꯇꯞꯅ ꯇꯥꯏꯌꯦ꯫ ꯀꯗꯥꯏ ꯌꯦꯡꯒꯦ ꯁꯥꯏꯌꯦ꯫
ꯍꯌꯦꯡ ꯑꯩꯈꯣꯏꯖꯦ ꯄꯨꯡ ꯀꯌꯥꯗ ꯂꯥꯛꯇꯣꯏꯅꯣ꯫
ꯑꯩꯈꯣꯏꯖꯦ ꯍꯌꯦꯡ ꯄꯨꯡ ꯃꯥꯄꯟꯗ ꯫
ꯄꯟ ꯁꯤꯌꯧꯔꯛꯄꯗ ꯄꯨꯡ ꯀꯌꯥ ꯇꯥꯅꯤ꯫
ꯄꯨꯡ ꯇꯔꯨꯛꯇꯒꯤ ꯊꯣꯔꯛꯀꯅꯤ ꯅꯤ ꯍꯥꯏꯕꯅꯤ ꯃꯣꯏꯗꯤ ꯑꯥꯗꯒꯤ꯫
ꯁꯨ ꯌꯧꯔꯛꯄꯗ ꯄꯨꯡ ꯀꯌꯥ ꯇꯥꯗꯣꯏꯅꯣ ꯍꯥꯏꯕ꯫
ꯈꯪꯗꯦ ꯉꯣ ꯒꯥꯔꯤꯖꯨ ꯂꯩꯇꯦ꯫
ꯍꯥꯏꯅꯗꯔꯤꯕꯣ ꯀꯅꯥꯝꯇ꯫
ꯗꯗꯥꯅ ꯇꯝꯃꯦꯉꯣ ꯅꯥꯎꯕꯤ ꯍꯣꯏꯗ ꯍꯥꯏꯒꯔꯦꯌꯦ꯫
ꯃꯣꯏ ꯇꯧꯕꯅꯤ ꯅꯣꯏ ꯂꯩꯇꯔꯣ꯫
ꯂꯩꯕ ꯊꯕꯛꯆꯠꯀꯅꯤ ꯍꯥꯏꯕ ꯃꯣꯏꯗꯤ꯫ ꯑꯗꯨꯒ ꯑꯇꯩ ꯍꯥꯏꯕꯗꯣ꯫ ꯇꯨꯝꯕ ꯆꯪꯒꯔꯦ ꯂꯣꯏꯔꯦ꯫
ꯑꯩꯈꯣꯏꯖꯨ ꯑꯃꯝ ꯂꯩꯁꯟꯗ ꯌꯥꯔ ꯔꯣꯏ꯫
ꯃꯊꯪ ꯆꯍꯤꯗ
ꯖꯨꯒꯨꯅꯨ ꯀꯛꯈꯔꯖꯦꯔꯣ꯫ ꯕꯩꯁꯥ ꯖꯨꯒꯨꯅꯨ꯫
ꯖꯨꯒꯨꯅꯨ꯫
ꯀꯥꯔꯅꯤꯖꯨ꯫
ꯐꯖꯩꯌꯦ꯫
ꯁꯨꯏꯞꯂꯣ꯫ ꯏꯃꯣꯗꯣ ꯑꯗꯨꯒꯤ ꯆꯠꯄ꯭ꯔ ꯀꯩꯅꯣ ꯇꯧꯋꯦ꯫
ꯀꯅꯥ ꯏꯃꯣꯕ꯫
ꯑ ꯑꯗꯥꯏꯅ ꯂꯥꯏꯟ ꯆꯠꯄꯤꯗꯣ ꯑꯗꯨ ꯆꯠꯄꯔ ꯀꯩꯅꯣꯝꯇꯧꯋꯦ ꯃꯥꯗꯣ꯫
ꯀꯦꯞꯂꯣ ꯍꯥꯏꯖꯦ꯫
ꯑ꯫
ꯈꯪꯗꯦ꯫
ꯑꯩꯈꯣꯏ ꯗꯥꯏ ꯃꯃꯥꯟꯅꯕ ꯑꯃ ꯂꯩꯇ꯭ꯔꯕꯣꯏꯌꯦ꯫
ꯃꯥꯏꯁꯪꯒ ꯌꯥꯗꯦ ꯃꯣꯏ ꯁꯪꯒ ꯏꯅꯦ ꯍꯣꯏꯗ ꯂꯩꯔꯝꯕꯗꯤ ꯌꯥꯒꯗꯕꯅꯤ ꯃꯣꯏ꯫ ꯁꯪꯒ ꯂꯥꯏꯔꯕ ꯉꯥꯛꯇ ꯇꯤꯟꯅꯔꯦ꯫
ꯀꯩꯒꯤ ꯀꯅꯥꯏꯗ ꯆꯠꯇꯣꯏꯕ ꯑꯗꯨꯗꯤ꯫
ꯈꯪꯗꯦꯗꯨꯅꯤ ꯑ꯫ ꯋꯥꯏꯖꯔꯅꯤ꯫
ꯍꯌꯦꯡ ꯄꯨꯡ ꯀꯌꯥ ꯌꯧꯔꯛꯇꯣꯏꯖ ꯑꯩ ꯇꯨꯏꯁꯟ ꯂꯣꯏꯕꯒ ꯉꯥꯡꯗꯣꯏꯖꯥꯔ꯫
ꯇ꯭ꯔꯥꯃꯊꯣꯏꯗ ꯅꯠꯇ꯭ꯔꯣ꯫
ꯑꯩꯔꯣ ꯇꯔꯥ ꯃꯈꯥꯏꯗ ꯂꯣꯏꯗꯣꯏꯕ꯫
ꯇꯔꯥ ꯃꯉꯥꯗ ꯂꯣꯏꯗꯣꯏꯕ꯫
ꯁꯅꯕꯁꯨ ꯌꯥꯏ ꯈꯔꯗꯤ ꯉꯂꯝꯅꯤ꯫ ꯄꯨꯡ ꯃꯥꯄꯟ ꯁ꯭ꯋꯥꯏꯗꯩ ꯌꯧꯔꯛꯑꯅꯦꯕ ꯃꯣꯏꯁꯦ ꯊꯨꯡꯉꯛꯑꯅꯤ
ꯅꯠꯇꯦ ꯍꯦ ꯃꯣꯏꯒꯤ ꯑꯩꯈꯣꯏꯆꯦ ꯍꯣꯏꯒꯤ ꯐꯂꯥꯏꯠꯇꯣ ꯄꯨꯛ ꯀꯌꯥꯗ ꯍꯥꯏꯕ꯫
ꯃꯣꯏ ꯇꯔꯨꯛꯛꯇꯒꯤ ꯊꯣꯛꯂꯛꯀꯅꯤ ꯍꯥꯏꯕꯅꯦ ꯑꯗꯨ ꯈꯣꯠꯇ ꯄꯥꯏꯃꯤꯅꯦꯠ ꯈꯣꯠꯇ ꯆꯪꯒꯦꯕ
ꯑꯥ
ꯑꯗꯨꯗꯤ ꯑꯩ ꯀ꯭ꯂꯥꯁ ꯑꯃꯈꯛ ꯌꯥꯎꯔ ꯊꯣꯛꯂꯛ ꯌꯥꯔꯦ꯫
ꯑꯗꯨꯒ ꯅꯣꯏ ꯆꯦꯀꯤꯡ ꯇꯧꯕꯒꯤ ꯉꯩꯍꯥꯛ ꯉꯥꯏꯊꯣꯛ ꯉꯥꯏꯁꯤꯟ ꯇꯧꯔꯅꯤ꯫
ꯄꯨꯡ ꯃꯥꯄꯟ ꯑꯗꯨꯋꯥꯏꯗ ꯊꯨꯡꯅꯦ ꯍꯥꯏꯗꯅꯦ꯫
ꯃꯄꯥꯟꯗꯩ ꯊꯣꯡꯅꯦ ꯀꯩ ꯀꯥꯗ ꯀꯔꯤꯕ ꯑꯃ ꯒꯦ ꯒꯦ ꯈꯣꯡꯕꯤꯗꯨꯕꯣ ꯑ
ꯍꯔꯤꯅꯣꯡꯅꯥꯡ ꯑꯃ ꯁꯤꯔ ꯇꯥ ꯂꯩꯔꯝꯃꯦ꯫ ꯅꯨꯡꯉꯥꯏꯇꯦ ꯉꯁꯤꯗꯤ ꯁꯥꯎꯟꯁꯦ
ꯐꯣꯟ ꯄꯩꯁꯥ ꯀꯥꯞꯄꯣꯗ ꯍꯩꯠ ꯑꯩꯈꯣꯏ ꯆꯦꯗ ꯀꯥꯞꯍꯜꯂꯒꯦ ꯃꯥ ꯀꯥꯞ
ꯍꯥꯏ ꯍꯥꯏ ꯍꯧꯖꯤꯛ ꯑꯩꯈꯣꯏ ꯄꯩꯁꯥ ꯑꯩ ꯄꯩꯁꯥ ꯂꯩꯇꯦ꯫ ꯃꯣꯏ ꯃꯔꯨꯞꯀꯤ ꯄꯩꯁꯥꯗꯣ ꯄꯤꯔꯛꯇꯣꯏꯕ ꯄꯤꯔꯛꯑꯣꯏꯗꯣꯏꯕ ꯑꯗꯨ ꯈꯪꯗꯦ꯫
ꯀꯅꯥꯒ ꯃꯣꯏ ꯀꯌꯥꯈꯤꯗꯨꯔꯥ ꯑꯗꯨ ꯃꯤꯗꯣ ꯎꯝ
ꯄꯤꯗꯤ ꯄꯤꯔꯛꯀꯅꯤꯗ ꯃꯥ ꯍꯟꯗꯛꯇꯤ ꯃꯒꯗꯤ ꯍꯥꯠꯂꯦꯗꯅ꯫ ꯃꯤꯒꯤ ꯄꯩꯁꯥ ꯌꯥꯝ ꯍꯥꯠꯅꯤꯡꯉꯗꯤ꯫ ꯃꯤꯒꯤ ꯁꯦꯟ ꯌꯥꯝ ꯍꯥꯅꯤꯡꯉꯗꯤ ꯃꯥ ꯑꯗꯨꯝ ꯍꯟꯗꯛꯇꯤ ꯃꯉꯛ ꯂꯩꯈꯥꯏꯔꯦ꯫
ꯒꯂꯥ ꯅꯤꯛ ꯃꯄꯥ ꯃꯆꯥ ꯄꯨꯂꯞ꯫
ꯍꯨꯡ ꯉꯁꯤ ꯂꯥꯛꯑꯒꯦ ꯑꯩꯁ ꯂꯥꯛꯄ ꯌꯥꯔꯣꯏ ꯉꯁꯤ ꯅꯪ
ꯉꯁꯤ ꯊ ꯁꯒꯣꯟꯁꯦꯟ
ꯀꯩꯁꯨ ꯀꯥꯏꯗꯦꯕ ꯌꯨꯝꯗ ꯂꯥꯛꯄꯕꯨꯗꯤ ꯑꯗꯨꯅ ꯍꯌꯦꯡ ꯀꯣꯆꯤꯡꯗꯣ ꯑꯃ ꯌꯥꯍꯧꯗꯕꯗꯣ ꯌꯥꯝ ꯄꯥꯝꯃꯨꯕꯅꯦ ꯍꯥꯏꯕ꯫
ꯑꯗꯨꯒꯤꯗꯤ ꯀꯔꯤꯝ ꯈꯟꯗꯦꯅꯦ ꯚꯤꯗꯤꯑꯣ ꯔꯦꯀꯣꯔꯠ ꯂꯣꯏ ꯊꯥꯒꯠꯂꯛꯄꯅꯤꯅ꯫ ꯌꯨꯝꯗ ꯌꯥ
ꯀꯂꯥꯁ ꯌꯥꯍꯧꯕꯖꯤ ꯀꯂꯥꯁꯇ ꯌꯥꯍꯧꯔꯁꯨ ꯍꯥꯏꯗꯤꯅꯦ
ꯑ
ꯃꯤꯉꯣꯟꯗ ꯁꯤꯌꯔ ꯇꯧꯒꯅꯣ ꯍꯥꯏꯗ꯭ꯔꯣꯅꯦ ꯚꯤꯗꯤꯑꯣ ꯔꯦꯀꯣꯔꯠꯇꯣ
ꯇꯧꯕꯕꯨꯛ ꯌꯥꯗꯦꯍꯦ ꯑꯃꯕꯨꯛ꯫ ꯃꯁꯥꯅ ꯑꯝꯇ ꯌꯥꯗꯦ ꯑꯗꯨꯝ ꯈꯨꯗꯛꯇ ꯇꯥꯛꯄ ꯀ꯭ꯂꯥꯁꯇꯣ ꯐꯣꯟꯗ ꯌꯥꯎꯔꯖꯨ ꯌꯥꯏꯌꯦꯕ꯫
ꯑꯗꯨꯝ ꯈꯨꯗꯛꯇ ꯌꯥꯎꯒ ꯂꯩꯇꯔꯣ ꯍꯥꯏꯖꯦ꯫
ꯂꯩꯗꯣꯏꯅꯤ꯫ ꯂꯥꯏꯚ ꯊꯥꯔꯦꯗꯅ ꯎꯝ ꯑꯩꯈꯣꯏꯅꯗꯤ ꯍꯣꯔꯦꯟ ꯂꯥꯛꯑ ꯂꯥꯛꯑꯁꯤꯔ ꯈꯪꯗꯦꯅꯦ ꯑꯩ ꯎꯝ
ꯃ ꯑꯃꯁꯤꯡ ꯑꯣꯏꯒ꯭ꯔꯣ
ꯑꯗꯨ ꯍꯌꯦꯡ ꯑꯗꯨꯝ ꯆꯟꯕꯣꯏ ꯆꯟꯗꯕꯣꯏ ꯂꯥꯛꯇꯣꯏꯁꯔꯣ
ꯀꯅꯥꯅꯃꯥꯟꯅꯕꯒ ꯍꯥꯏꯊꯒꯗꯕ ꯂꯩꯇꯦ ꯍꯥꯏꯕꯗꯣ
ꯍꯥꯥ
ꯅꯃꯥꯟꯅꯕꯒ ꯍꯩꯊꯒꯗꯕ ꯂꯩꯇꯦ ꯍꯥꯏꯕ꯭ꯔꯣ
ꯂꯩꯇꯦꯗ
ꯍꯌꯦꯡ ꯂꯥꯛꯀꯦꯗ ꯂꯥꯛꯑꯑꯣꯅꯦ ꯍꯣꯔꯦꯟ ꯍꯌꯦꯡ ꯀꯔꯤ ꯖꯪꯒꯤꯀꯥ ꯁꯣꯡꯅꯕ ꯐꯁ ꯑꯗꯨꯗꯤ ꯂꯐꯨ ꯏꯔꯣꯜꯂꯝꯨꯣ ꯍꯥꯏꯕꯅꯦꯕꯀꯣ
ꯑꯥ
ꯀꯩꯅꯣꯝꯒ ꯊꯣꯡꯉꯗꯤ ꯌꯦꯡꯉ
ꯅꯥꯏꯌꯦ ꯍꯥꯏꯗꯨꯣꯏꯅꯤ
ꯈꯆꯦꯔꯥ
ꯇ
ꯈꯔꯝꯝꯕꯅꯤ
ꯉꯔꯥꯡꯗꯒꯤꯩ ꯂꯥꯏꯍꯧ ꯍꯧꯧꯏꯤ ꯁꯥꯟꯅꯩ
ꯉꯁꯤ ꯐꯠꯇ꯭ꯔꯦ ꯍꯥꯏꯕ꯭ꯔꯣ
ꯐꯠꯇ ꯑꯩꯈꯣꯏ ꯒꯜꯂꯨꯗꯅ ꯍꯣꯏꯕꯣꯅꯦꯦ
ꯎ ꯃꯥꯏꯕꯨꯛꯇꯣ ꯑꯝꯇ ꯌꯦꯡꯉꯣ
ꯍꯠ ꯃꯣꯏ ꯃꯕꯨꯛꯇꯨꯗꯤ ꯁꯅꯥꯕꯨꯟꯁꯤꯕꯨ ꯉꯥꯏ
ꯅꯠꯇꯦ ꯍꯉꯣꯏ ꯣꯔꯣꯕꯤꯗꯣ
ꯑꯦ
ꯑꯗꯨ ꯀꯩ ꯍꯥꯏꯅꯤ ꯑꯗꯨꯒ ꯑꯗꯨꯝ ꯆꯥꯔꯒ ꯐꯝꯃꯒ ꯂꯩꯕ ꯑꯉꯥꯡ ꯌꯥꯝꯃ
ꯍꯔꯟ ꯀꯨꯃꯥꯔꯒꯦ ꯕꯁꯇ ꯇꯛꯅ ꯇꯣꯡꯉꯒ ꯂꯥꯛꯑ ꯂꯣꯏꯔꯦ
ꯇ ꯂꯨꯄꯥ ꯀꯌꯥꯔꯒ ꯌꯥꯡꯈꯩ ꯂꯧꯔꯣ
ꯈꯪꯗꯦ ꯊꯋꯥꯡꯕꯣ
ꯀꯨꯝꯃꯨ ꯀꯃꯨ ꯇꯔꯥ ꯕ ꯑꯗꯨꯒ ꯍꯌꯦꯡ ꯀꯩꯀꯥ ꯁꯤꯕꯕ ꯍ ꯗꯗꯥꯁ ꯍꯥꯏꯅꯗꯅꯤꯗ ꯒꯥꯔꯤ ꯀꯣꯛ ꯑꯃ ꯁ꯭ꯋꯥꯏꯗꯒꯤ ꯚꯦꯟ ꯑꯃ ꯍꯥꯏꯔꯂꯦ ꯁꯤ
ꯈꯨꯗꯛꯇ ꯑꯃ ꯂꯩ ꯌꯨꯔꯣ
ꯂꯩꯔꯦꯁꯤꯗ
ꯊꯪ ꯒꯤꯋꯥꯅꯤ ꯌ
ꯊꯝꯕꯥꯜꯒꯤ ꯋꯥꯍꯟꯅꯤ ꯑꯗꯨꯗꯤ ꯅꯪ ꯋꯥꯍꯅꯤ ꯊꯇꯕꯨꯣꯏ ꯑꯅꯤꯒꯒꯥꯔꯤꯕꯨꯗꯤꯒꯒꯥꯅꯤ
ꯍꯣꯔꯦꯟ ꯀꯨꯝꯃꯒꯤ ꯀꯥꯟꯗ
ꯔꯨꯗꯤꯃꯣ
ꯎ
ꯑꯗꯨꯒ
ꯅꯨꯡꯗ ꯅꯨꯡꯗꯤ ꯅꯨꯡꯉꯥꯏꯔꯝ
ꯎꯝ ꯕꯁꯇꯤ ꯄꯨꯡ ꯑꯍꯨꯝ ꯑꯃꯏꯗ꯭ꯔꯥ
ꯑꯩꯈꯣꯏ ꯍꯥꯏꯕꯕ꯭ꯔ ꯐ ꯌꯦꯟꯗ꯭ꯔꯕꯅꯦ
ꯇꯇꯤꯖꯦꯟꯗ꯭ꯔꯃꯣ
ꯀꯦꯟꯗ꯭ꯔꯅꯤ
ꯎꯝ ꯑꯗꯨ ꯀꯩꯗ ꯑꯣꯏꯁꯨ ꯌꯥꯔꯦꯅꯦ ꯊꯧꯕꯥꯜꯒꯤꯗ ꯂꯥꯛꯑꯣ
ꯊꯋꯥꯟꯒꯤꯗ
ꯗ ꯔꯦ ꯑꯗꯨꯒ ꯍꯌꯦꯡ ꯑꯩꯈꯣꯏꯁꯦ ꯉꯁꯥꯏ ꯅꯥ ꯐꯠꯇ꯭ꯔꯦ ꯍꯥꯏꯔꯛꯄ꯭ꯔꯣ
ꯑ
ꯅ ꯚ ꯑꯩ ꯁꯥꯟꯅ ꯇꯥꯏ
ꯑꯥ
ꯑꯣ
ꯍꯌꯦꯡ ꯑꯗꯨꯝ ꯒꯨꯂꯨꯗꯨ ꯄ꯭ꯂꯦꯟ ꯇꯣꯡ ꯌꯥꯗꯣꯏ ꯅꯠꯇ꯭ꯔꯣ
ꯌꯥꯅꯤꯑꯦ꯫
ꯑꯣ꯫
ꯊꯥ ꯀꯌꯥꯅꯣ ꯍꯥꯏꯁꯦ ꯑꯅꯤ ꯅꯠꯇ꯭ꯔꯣ꯫
ꯑꯅꯤ ꯑꯅꯤ ꯃꯈꯥꯏ ꯐꯥꯗꯣꯏꯗꯣ ꯑꯅꯤ ꯃꯈꯥꯏ ꯐꯥꯔꯦ꯫
ꯑꯅꯤꯃꯛꯛꯇ ꯉꯥꯏ ꯑꯪ ꯁꯤꯅꯤꯡꯕꯅ ꯌꯥꯗ꯭ꯔꯦ ꯇꯧꯒꯗꯕ꯫
ꯉꯝꯃꯝꯅꯦ꯫
ꯑꯍꯥꯟꯕ ꯂꯥꯛꯇꯣꯏꯅꯤ ꯃꯥ꯫ ꯃꯅꯤꯄꯨꯔꯗ ꯑꯍꯥꯟꯕ ꯂꯥꯛꯆꯗꯣꯏꯅꯤ ꯕꯦꯕꯤꯗꫭ꯫ ꯂꯧꯍꯧꯔꯁꯤꯔꯥ ꯈꯪ ꯑꯩꯈꯣꯏꯅ ꯑꯣꯏꯅ ꯂꯧꯍꯧꯔꯒ ꯑꯩꯈꯣꯏꯅ ꯑꯣꯏꯅ ꯍꯌꯦꯡꯋꯥꯏ ꯂꯥꯏꯔꯤꯛ ꯇꯝꯕ ꯌꯥꯔ ꯀꯥꯟꯗ ꯂꯥꯏꯔꯤꯛ ꯇꯝꯕ ꯌꯥꯔꯀꯥꯟꯗ ꯊꯥꯖꯟꯒꯤꯕꯀꫭ꯫
ꯎꯝ꯫
ꯑꯃꯥꯏꯅ ꯇꯔꯧꯖꯤꯔ ꯈꯪꯗꯦ꯫ ꯃꯃꯥꯗꯁꯨ ꯀꯣꯝꯃꯦ ꯑꯩꯈꯣꯏ ꯏꯃꯥꯗꯁꯨ ꯀꯣꯝꯃꯦ꯫ ꯍꯧꯖꯤꯛꯁꯨ ꯑꯩꯈꯣꯏ ꯃꯥꯗꯅꯤ ꯑꯗꯨꯝ ꯃꯥꯅ ꯁꯦꯕꯥ ꯇꯧꯔꯤꯗꯣ꯫
ꯎꯝ꯫
ꯑꯩꯈꯣꯏ ꯃꯥꯗꯁꯨ ꯀꯣꯝꯃꯦ ꯃꯃꯥꯗꯁꯨ ꯀꯣꯝꯃꯦ ꯑꯗꯨꯗꯤ꯫
ꯂꯥꯛꯆꯔꯅꯤ ꯃꯔꯥꯏ꯫ ꯃꯤ ꯀꯌꯥ ꯐꯥꯔꯒꯦ ꯑꯩꯈꯣꯏ ꯏꯕꯥꯅꯤꯒꯤꯁꯦ ꯅꯪ ꯑꯃꯨꯛ ꯇꯧꯔꯛꯎꯅꯦ ꯅꯪꯒꯤꯗꫭ ꯍꯥꯞ ꯆꯜꯂ ꯂꯣꯏꯔꯦ꯫
ꯍꯣꯏ꯫
ꯑꯥ ꯊꯝꯃꯣꯉꯣ ꯑꯗꯨꯒ ꯅꯪ ꯑꯃꯨꯛ ꯇꯧꯔꯣ꯫